ꯍꯜꯂꯣ ꯑꯣ ꯇꯥꯏ
ꯅꯨꯡꯉꯥꯏꯔꯤꯕ ꯕ꯭ꯔꯣ
ꯅꯨꯡꯉꯥꯏꯔꯤꯌꯦ ꯁꯥꯒ ꯁꯥꯕꯅꯦ ꯆꯔꯦꯗ
ꯌꯥꯝ ꯔꯣꯃꯥꯟꯇꯤꯛ ꯑꯣꯏꯔꯦꯍꯦ ꯅꯣꯡꯒ ꯆꯨꯗꯕꯤꯗ ꯑꯁ ꯋꯥꯈꯜꯒ ꯁꯥꯒꯠꯄ ꯌꯥꯏ ꯆꯥꯕ ꯃꯇꯝ ꯌꯧꯔꯛꯑꯦ
ꯀꯥꯏꯗꯅꯣꯗ ꯅꯞ ꯅꯞ ꯂꯥꯎꯈꯩ ꯂꯩꯕ ꯂꯩꯕ ꯍꯩꯅꯗ꯭ꯔꯦ ꯋꯦꯗꯔꯁꯦ
ꯑ ꯑꯩꯈꯣꯏꯗꯤ ꯅꯞ ꯅꯞ ꯔꯦ ꯑꯩꯈꯣꯏ ꯄꯤꯡ ꯄꯤꯡꯎꯔꯦ
ꯀꯩꯗꯧꯔꯤꯅꯣ
ꯑꯁ ꯑꯩꯗꯣ ꯀꯥꯏꯗ ꯆꯠꯁꯤꯔꯣꯅ ꯃꯤꯒꯤ ꯌꯨꯝꯗ ꯍꯥꯟꯅ ꯀꯨꯝꯃꯤꯅꯦ ꯑꯗꯣ ꯆꯠꯐꯝ ꯂꯩꯇ꯭ꯔꯦꯅꯦ
ꯑꯣ ꯅꯪ ꯈꯨꯟꯗ ꯂꯩꯕ꯭ꯔꯣ ꯀꯥꯏꯗ ꯂꯩꯒꯦ
ꯑꯩꯗꯣ ꯈꯨꯟꯗꯁꯨ ꯅꯠꯇꯕ ꯇꯝꯄꯥꯛꯁꯨ ꯅꯠꯇꯕ ꯑꯩꯁꯦ ꯃꯤꯒꯤ ꯌꯨꯝꯗꯨꯅꯦꯕ꯭ꯔꯣ
ꯀꯥꯏꯁꯤꯗ ꯑꯗꯨꯝ ꯂꯩꯒꯗꯕꯅꯤ ꯄꯥꯡꯪꯂꯩ ꯂꯩꯒꯕꯅꯤ
ꯑꯗꯨꯗꯅꯤꯅ ꯅꯨꯄꯥ ꯍꯥꯏꯕꯗꯤ ꯀꯣꯏꯊꯣꯛ ꯄꯨꯡ ꯀꯣꯏ ꯀꯣꯏ ꯄꯨꯡꯆꯠ ꯆꯠ ꯄꯪꯉꯥꯎꯉꯥꯎ ꯇꯧ ꯇꯧ ꯅꯠꯇ꯭ꯔꯣ
ꯍꯣꯏ
ꯅꯪꯗꯣ ꯉꯁꯤ ꯀꯩ ꯃꯊꯦꯜ ꯁꯕꯤꯔꯒꯦꯕ꯭ꯔꯣ
ꯍꯥꯎꯅꯠꯇꯗ
ꯍꯥꯎ ꯔꯁ ꯑꯗꯨꯝ ꯃꯃꯤꯡꯗꯣ ꯍꯥꯏꯔꯝꯃꯣ ꯑꯩꯁꯨ ꯄꯦꯟꯖꯕ ꯑꯣꯏꯒꯦ ꯑꯣ ꯑꯩꯗꯣ ꯉꯁꯤ ꯑ ꯁꯟꯒꯤ ꯃꯃꯥꯏꯗꯣ ꯑꯦ ꯁꯟꯒꯤ ꯃꯃꯥꯏ ꯎꯝ ꯁꯟꯒꯤ ꯃꯃꯩꯗꯣ ꯑ ꯁꯟ ꯃꯃꯩꯗ ꯆꯥꯏ ꯍꯥꯏꯒꯦ ꯇꯧꯕꯅꯦ
ꯑ
ꯂꯥꯟꯉꯅꯀꯣ ꯁꯟꯒꯤ ꯃꯃꯥꯏ ꯍꯥꯏꯕ ꯅꯠꯇꯦꯀꯣ ꯃꯃꯩ ꯍꯥꯏꯕꯅꯦ
ꯍ ꯍꯣꯏ ꯒ꯭ꯌꯥꯟ ꯇꯥꯏꯍꯦ
ꯎꯝ ꯂꯩꯦꯒꯅꯦꯗ ꯑꯁ ꯀꯅꯥ ꯀꯅꯥ ꯂꯩ ꯂꯩꯔꯤꯅꯣ ꯇꯗ꯭ꯔꯣ
ꯏꯊꯟꯗꯅꯦꯗ
ꯑ ꯀꯣꯏꯁꯨ ꯍꯧꯖꯤꯛ ꯑ ꯈꯣꯏ ꯆꯨꯞꯄ ꯆꯠꯁꯤ ꯉꯥ ꯐꯥ ꯈꯣꯏ ꯆꯨꯞꯄ ꯆꯠꯁꯤ ꯔꯥꯟ ꯇꯧꯔꯤꯅꯤꯅꯦ
ꯀꯥꯏꯗ
ꯄꯨꯨꯈ꯭ꯔꯤꯗ
ꯈꯪꯗ꯭ꯔꯦ ꯇꯧꯐꯝ ꯈꯪꯗ꯭ꯔꯦ ꯇꯨꯝ꯭ꯔ ꯆꯥꯔ ꯇꯨꯝꯔ ꯆꯥꯔ ꯂꯩꯔꯦ
ꯑ ꯇꯨꯝ ꯆꯥ ꯇꯨꯝ ꯆꯥ ꯇꯧꯗꯤ ꯏꯁꯩ ꯑꯃ ꯂꯩꯕꯅꯤꯅꯦ ꯇꯨꯝꯕ ꯆꯥꯕ ꯈꯪꯗꯅ ꯍꯥꯏꯕ ꯏꯁꯩꯗ ꯇ
ꯍ ꯂꯩꯕꯅꯦ
ꯑꯗꯨꯏ ꯁꯋꯥꯏꯗ ꯑꯣꯏꯅ ꯒ꯭ꯌꯥꯟ ꯇꯥꯅ ꯇꯥꯔꯒ ꯇꯨꯝꯕ ꯅꯨꯡꯉꯥꯏꯒꯗꯧ ꯃꯥꯟꯗ꯭ꯔꯣ
ꯑ ꯎꯝ ꯎꯝ
ꯑ ꯀꯩꯔꯕ ꯉꯁꯤꯗꯤ ꯅꯣꯏꯔꯣꯝꯗ ꯀꯣꯏꯔꯛꯀꯦꯅꯦ
ꯀꯣꯏꯔꯛꯑꯣ ꯀꯣꯏꯔꯛꯑꯣ ꯍꯥꯥ
ꯍꯣꯏ ꯍꯣꯏ ꯀꯣꯏꯔꯛꯀꯦ ꯅꯣꯡ ꯐꯥꯗꯣꯛꯅꯤꯅꯀꯣ
ꯍꯣꯏ ꯀꯩꯗꯧꯒꯦ ꯍꯥꯏꯅꯣ
ꯈꯪꯗꯦ ꯅꯪ ꯄꯤꯖꯒꯦ ꯍꯥꯏꯕ꯭ꯔꯥ
ꯀꯔꯤꯁꯨ ꯂꯩꯇꯦꯗ ꯃꯇꯝꯁꯦ ꯍꯧꯖꯤꯛ
ꯑꯩꯗꯤ ꯑꯣꯛꯀꯤ ꯃꯃꯩꯁꯨ ꯑꯗꯨꯝ ꯌꯥꯏꯌꯦꯗ ꯅꯠꯇ꯭ꯔꯒ ꯍꯨꯏ ꯊꯣꯡꯕ ꯑꯣꯏꯅ ꯇꯧꯁꯦ ꯍꯥꯏꯔꯣ
ꯑꯦꯉꯗꯤ
ꯅꯣꯏꯗꯤ ꯅꯣꯡꯁꯥꯕꯅꯤꯅꯦ ꯑꯁ ꯅꯣꯏꯁꯨ ꯁꯥꯗꯦ ꯁꯔꯝꯅꯤꯀꯣ ꯐꯖꯅꯗꯤ
ꯁꯥꯏ ꯅꯣꯡꯁꯨ ꯁꯥꯗꯕ ꯑꯦ ꯅꯣꯡꯁꯨ ꯇꯥꯗꯕ
ꯎꯝ
ꯐꯔꯛ ꯁꯔꯛ ꯅꯪꯕꯣ ꯌꯦꯡꯕ꯭ꯔꯣ ꯉꯔꯥꯡ ꯅꯨꯡꯗꯥꯡꯗꯣ
ꯑꯁ ꯕꯣ ꯌꯦꯡꯗ꯭ꯔꯦꯗ ꯅꯪꯗꯤ ꯌꯦꯡꯕ꯭ꯔꯣ
ꯑꯩꯗꯣ ꯑꯩꯒꯤ ꯂꯦꯞꯇꯣꯞ ꯄꯨꯔꯛꯇꯕꯩ ꯌꯦꯡꯗ꯭ꯔꯦ
ꯑꯣ ꯐꯣꯟ ꯐꯣꯟꯗ ꯑꯗꯨꯝ ꯌꯦꯡ ꯌꯥꯕꯗꯨꯕꯣ
ꯑꯁ ꯑꯩꯈꯣꯏ ꯌꯨꯝ ꯈꯩꯗꯦ ꯌꯦꯡꯗ꯭ꯔꯦꯗ ꯐꯖꯅ ꯌꯦꯡꯉꯒꯦ ꯅꯣꯡꯃ
ꯑꯣ ꯑꯁ ꯐꯥꯏꯅꯦꯜꯗ ꯐꯖꯅ ꯌꯦꯡꯉꯣ
ꯐꯥꯏꯅꯦꯜ ꯅꯠꯇ꯭ꯔꯁꯨ ꯍꯟꯗꯛ ꯍꯞꯇꯥ ꯂꯣꯏꯔꯒ ꯐꯖ ꯐꯖꯕꯗꯣ ꯈꯜꯂꯒꯗꯤ ꯌꯦꯡꯉ ꯅꯦ
ꯑꯩꯗꯤ ꯐ꯭ꯔꯥꯟꯁꯀ ꯑꯥꯔꯖꯦꯟꯇꯤꯅꯥꯒꯤ ꯄ꯭ꯂꯦ ꯑꯌꯥꯝꯕ ꯉꯥꯛꯇꯅ ꯌꯦꯡꯉꯦ ꯑꯗꯨꯒ ꯏꯁꯄꯦꯟꯁꯨ ꯌꯦꯡꯉꯦ
ꯌꯦꯡꯉꯤꯗ ꯑꯗꯨꯝ ꯕ꯭ꯔꯥꯖꯤꯜꯁꯨ ꯌꯦꯡꯉꯤꯗ ꯑꯩꯗꯤ
ꯑ ꯕ꯭ꯔꯖꯤꯜꯗꯣ ꯑꯩ ꯀꯌꯥ ꯍꯩꯅꯗꯦꯗ ꯃꯣꯏ ꯏꯁꯇꯥꯔ ꯌꯥꯝꯃꯟꯕꯒꯤꯀꯣ
ꯃꯥꯅꯤ
ꯑꯁ ꯉꯁꯤꯗꯤ ꯀꯃꯥꯏ ꯀꯃꯥꯏꯅ ꯇꯧꯔꯅꯤ ꯑꯗꯨꯝ ꯌꯨꯝꯗ ꯂꯩꯒꯗ꯭ꯔꯣ
ꯀꯩ ꯍꯥꯏꯕ
ꯉꯁꯤꯗꯤ ꯑꯗꯨꯝ ꯀꯃꯥꯏ ꯀꯃꯥꯏ ꯇꯧꯗꯣꯏꯔꯣ ꯌꯨꯝꯗ ꯑꯗꯨꯝ ꯂꯩꯗꯣꯏꯔꯥ ꯅꯠꯇ꯭ꯔꯒ ꯆꯠꯊꯣꯛ ꯆꯠꯁꯤꯟ ꯇꯧꯗꯧ ꯂꯩꯕ꯭ꯔꯣ
ꯌꯨꯝꯗ ꯁꯨꯝ ꯂꯩꯔꯅꯤ ꯑꯗꯨꯝ ꯀꯩꯀꯩ ꯇꯧꯕ ꯌꯥꯕ ꯂꯩꯔ ꯇꯧꯔꯦ ꯂꯩꯇ꯭ꯔꯒꯅ ꯇꯨꯝꯃꯦ ꯑꯗꯨꯝ
ꯌꯥꯏꯅꯦ ꯑꯗꯨꯝ ꯌꯨꯝꯗ ꯐ꯭ꯔꯤ ꯂꯩꯃꯟꯕꯁꯨ ꯋꯥꯗꯤ ꯋꯥꯕꯅꯦ ꯋꯥꯈꯜꯒꯁꯦ ꯊꯣꯛꯄ ꯉꯝꯗꯕꯅꯦ ꯌꯨꯝꯗ ꯂꯩꯃꯜꯂꯁꯨ
ꯍꯣꯏ ꯃꯇꯝꯁꯦ ꯏꯃꯥꯟꯅꯕꯁꯤꯡꯁꯨ ꯌꯨꯝꯗ ꯂꯩꯇꯦ ꯍꯟꯗꯛ ꯕꯣꯔꯤꯡ ꯆꯨꯔꯦꯅꯦ ꯂꯣꯏ ꯆꯠꯊꯣꯛꯅꯈ꯭ꯔꯦ ꯃꯥꯏ ꯃꯩ ꯊꯕꯛ ꯃꯥꯏ ꯃꯥꯏ ꯂꯥꯏꯔꯤꯛ ꯇꯝꯕ
ꯎꯝ ꯆꯠꯊꯣꯛꯈ꯭ꯔꯕꯅꯤꯅꯦ ꯑꯩꯈꯣꯏꯗꯤ ꯀꯔꯤꯗꯤ ꯎꯄꯥꯏ ꯂꯩ ꯂꯥꯛꯑꯣꯅ ꯍꯥꯏꯅꯤꯡꯉꯥꯏꯁꯨ ꯅꯠꯇꯕ ꯍꯥ
ꯑ
ꯀꯨꯝꯍꯩ ꯃꯇꯝꯗ ꯑꯃꯨꯛ ꯊꯦꯡꯅꯒꯅꯤꯗꯅ
ꯍꯣꯏ
ꯑꯁ ꯑꯩꯁꯦ ꯅꯣꯡ ꯆꯨꯒꯗ꯭ꯔꯥ ꯑꯃꯨꯛꯀ ꯋꯦꯗꯔꯁꯦ ꯑꯃꯨꯛ ꯍꯣꯡꯂꯛꯈ꯭ꯔꯦꯅꯦ ꯇꯧꯔꯤꯁꯦ
ꯇꯨꯔꯗꯤ ꯐꯔꯦ
ꯎꯝ
ꯁꯥꯕꯗꯩꯗꯤ ꯅꯣꯡ ꯆꯨꯕꯅ
ꯑꯁ ꯑꯩꯗꯤ ꯅꯤꯡꯊꯝꯊꯥ ꯍꯦꯟꯅ ꯄꯥꯝꯃꯦꯕ
ꯍꯣꯏ ꯅꯤꯡꯊꯝꯊꯥꯅ ꯈꯔ ꯅꯨꯡꯉꯥꯏꯕꯅꯦ
ꯎꯝ ꯖꯦꯛꯀꯦꯠ ꯍꯥꯞꯄꯁꯨ ꯑꯗꯨꯝ ꯅꯨꯡꯗꯥꯡꯗꯗꯤ ꯏꯪꯉꯒ ꯀꯣꯜ ꯇꯨꯝꯕꯗ
ꯅꯨꯄꯤ ꯊꯤꯔꯣꯗꯅ ꯑꯗꯨꯗꯤ
ꯑꯁ ꯅꯤꯡꯊꯝꯊꯥꯒꯤ ꯕ꯭ꯂꯦꯡꯀꯦꯠꯁꯤ ꯄꯥꯝꯗꯤ ꯄꯥꯝ ꯂꯥꯛꯑꯦꯍꯦ
ꯕ꯭ꯂꯦꯡꯀꯦꯠꯁꯦ ꯊꯨꯅ ꯁꯦꯝꯗ꯭ꯔꯗꯤ ꯌꯥꯔꯔꯣꯏꯅꯦ
ꯀꯩꯍꯥꯏꯕ
ꯕ꯭ꯂꯦꯡꯀꯦꯠꯁꯦ ꯊꯨꯅ ꯁꯦꯝꯂ꯭ꯔꯗꯤ ꯌꯥꯔꯣꯏꯕ
ꯁꯦꯝꯃꯣ ꯁꯦꯝꯃꯣ ꯅꯪꯗꯤ ꯍꯛꯆꯥꯡꯁꯨ ꯌꯥꯝ ꯐꯗꯩꯅꯦ ꯑ ꯅꯪ ꯅꯪ ꯑꯣꯏꯗꯣꯏꯔꯣ
ꯍꯣꯏ ꯃꯥꯅꯦ ꯍꯣꯏ
ꯑꯣꯀꯦ ꯀꯃꯥꯏꯅ ꯁꯦꯝꯒꯦ ꯑꯗꯣ ꯍꯛꯆꯥꯡꯗꯣ
ꯁꯨꯝ ꯑꯩꯁꯨ ꯍꯥꯟꯅ ꯖꯤꯝ ꯆꯠꯂꯝꯃꯦ
ꯑꯣ ꯂꯔꯝꯅꯤ ꯍꯛꯆꯥꯡꯁꯦ ꯐꯥꯎ ꯌꯥꯗ꯭ꯔꯦꯅꯦ ꯑꯗꯨꯝ ꯅꯣꯏꯔꯦ ꯂꯩꯔꯦꯅꯦ
ꯖꯤꯝ ꯅꯠꯇ꯭ꯔꯗꯤ ꯀꯔꯤ ꯄꯥꯏ ꯑꯗꯨ ꯑꯩꯈꯣꯏꯒꯤ ꯅꯦꯆꯔꯦꯜꯗꯗꯤ ꯑꯗꯨꯃꯥꯏꯅ ꯊꯣꯛꯄꯗꯤ ꯋꯥꯅꯦꯕ
ꯑ ꯖꯤꯝꯗ ꯀꯌꯥꯃꯨꯛ ꯁꯥꯟꯅꯒꯦ ꯀꯨꯏꯅ
ꯑꯩ ꯇꯨ ꯃꯟꯁ ꯃꯨꯛꯇꯤ ꯇꯧꯔꯝꯃꯦ
ꯑꯣꯀꯦ ꯑꯣꯀꯦ
ꯑꯗꯨꯗꯩꯗꯤ ꯍꯟꯗꯛ ꯏꯁꯀꯤꯞꯇꯤ ꯈꯤꯇꯪ ꯇꯧꯔꯦ ꯃꯇꯝꯁꯦ ꯈꯤꯇꯪ ꯌꯥꯗꯔꯤ ꯍꯧꯖꯤꯛꯄꯨꯗꯤ ꯈꯤꯇꯪ ꯏꯁꯀꯤꯞ ꯇꯧꯔꯛꯑꯦꯕ
ꯌꯨꯝꯗꯒꯤ ꯆꯜꯂꯤꯠꯂꯤꯔꯣ ꯑꯗꯨꯒ ꯅꯠꯇ꯭ꯔꯒ ꯃꯐꯝ
ꯍꯣꯏ ꯌꯨꯝꯗꯒꯤꯗꯒꯤꯀꯣ
ꯎꯝ
ꯌꯨꯝꯗꯒꯤ ꯑꯗꯨꯝ ꯆꯠꯄꯅꯦ
ꯄꯩꯁꯥ ꯌꯥꯝ ꯆꯪꯕꯅꯤꯀꯣ ꯖꯤꯝ ꯁꯥꯁꯦ
ꯏꯁꯩꯥ ꯆꯪꯕ ꯍꯥꯏꯁꯦ ꯍꯥꯟꯅ ꯏꯁꯥ ꯅꯣꯏ ꯍꯟꯗ꯭ꯔꯗꯤ ꯌꯥꯗꯦꯕ ꯁꯤ ꯇꯧꯔꯛ ꯇꯧꯊꯣꯛꯀꯦ ꯍꯥꯏꯔꯗꯤ ꯏꯁꯥ ꯍꯥꯟꯅ ꯅꯣꯏꯕꯒꯤꯗꯣ ꯑꯣ ꯄꯩꯥꯁꯨ ꯆꯪꯉꯦ ꯑꯗꯨꯒ ꯑꯃꯨꯛ ꯗꯥꯏꯠꯀꯤ ꯃꯇꯝ ꯑꯃꯨꯛ ꯌꯧꯔꯛꯑꯗꯤ ꯗꯥꯏꯛꯀꯤꯁꯨ ꯑꯃꯨꯛ ꯆꯪꯉꯛꯑꯅꯤ
ꯗꯥꯏꯠ ꯂꯩꯕꯗ ꯀꯦꯔꯥꯇꯤꯟ ꯄ꯭ꯔꯣꯇꯤꯟ ꯂꯩꯕꯗ ꯀꯌꯥꯃꯨꯛ ꯆꯪꯒꯦ ꯄꯩꯁꯥꯁꯦ ꯅꯣꯏ ꯅꯪ ꯆꯥꯔꯃꯅꯤꯅ ꯖꯤꯝ ꯁꯥꯔ
ꯑꯣ ꯍꯣꯏ ꯑꯗꯨꯗꯣ ꯑꯃꯗ ꯑꯍꯣꯡꯕꯗꯨꯅ ꯑꯩꯈꯣꯏꯗꯤ ꯑꯩ ꯑꯩꯅ ꯂꯧꯔꯤꯗꯨꯅꯀꯣ
ꯑꯥ
ꯍꯣꯏ ꯋꯥꯟ ꯊꯥꯎꯖꯟ ꯑꯩꯠ ꯍꯟꯗ꯭ꯔꯦꯗꯀꯤ ꯈꯛꯇꯗꯨꯅꯦꯕ ꯃꯆꯥ ꯍꯥꯐꯀꯤꯗꯣ
ꯑ
ꯌꯥꯝꯗꯤꯗꯤ ꯂꯩꯕ ꯉꯝꯗꯦꯗ
ꯍꯥ
ꯌꯥꯝꯅꯗꯤ ꯂꯩꯕ ꯉꯝꯗꯦꯕ
ꯉꯝꯗꯗ ꯍꯣꯏ
ꯅꯨꯡꯁꯥꯁꯦ ꯑꯃꯨꯛ ꯁꯥꯒꯠꯂꯛꯑꯅ ꯇꯧꯔꯤ
ꯑꯁ ꯈꯤꯇꯪ ꯅꯣꯡꯃ ꯆꯨꯔꯗꯤ ꯑꯁ ꯌꯨꯝꯗ ꯅꯨꯡꯉꯥꯏꯕ ꯄꯣꯊꯥꯕ ꯌꯥꯕꯗꯣ
ꯀꯣꯂꯦꯖꯇꯤ ꯀꯥꯏꯔꯝꯅꯤꯀꯣ ꯀꯣꯂꯦꯖ ꯆꯠꯄ꯭ꯔ ꯀꯥꯟꯗ
ꯍꯧ ꯆꯜꯦ ꯑꯦ ꯍꯧꯖꯤꯛꯄꯨꯗꯤ ꯑꯩꯈꯣꯏꯁꯨ ꯀꯩꯅꯣ ꯁꯀꯦꯟ ꯏꯁꯇ꯭ꯔꯤꯝꯒꯤ ꯑꯦꯛꯖꯥꯝ ꯀꯩꯀꯥ ꯂꯩꯕꯅꯤꯅꯀꯣ
ꯑꯣ
ꯑꯩꯣꯏꯁꯤꯇꯤꯟꯁ ꯊꯥꯔꯤꯌꯦ
ꯅꯪꯗꯤ ꯑꯗꯨꯝ ꯆꯠꯄ꯭ꯔꯣ
ꯀꯣꯂꯦꯖ ꯑꯩꯈꯣꯏ ꯁꯝꯃꯔ ꯚꯦꯀꯦꯁꯟ ꯊꯥꯏꯌꯦ ꯁꯨꯇꯤꯅꯦꯗ
ꯑꯗꯨꯝ ꯂꯣꯏ ꯊꯥꯅꯔꯕꯅꯤꯗ
ꯍꯣꯏ ꯅꯪꯒꯤ ꯍꯣꯁꯇꯦꯜ ꯂꯦꯕꯔ ꯌꯨꯝꯗꯒꯤ ꯑꯗꯨꯝ ꯆꯠꯂꯤꯔꯣ ꯀꯣꯂꯦꯖ
ꯆꯠꯂꯤꯌꯦ ꯎꯝ ꯅꯪꯗꯤ ꯑꯗꯨꯝ ꯀꯃꯥꯏꯅ ꯇꯧ ꯆꯠꯄ꯭ꯔꯣ
ꯑꯩ ꯍꯣꯁꯇꯦꯜꯗ ꯂꯩꯌꯦ
ꯑꯣ
ꯍꯣꯁꯇꯦꯜꯗ ꯆꯍꯤ ꯑꯍꯨꯝ ꯁꯨꯔꯦ ꯑꯗꯨꯏ ꯂꯩꯔ
ꯑꯁ ꯌꯥꯝꯃꯤꯅꯦ ꯑꯗꯨꯗꯤ
ꯍꯟꯗꯛ ꯂꯥꯁ ꯌꯔ ꯑꯣꯏꯗꯣꯏꯅꯤꯗ
ꯎꯝ ꯅꯨꯉꯥꯏꯕꯔꯣ ꯑꯗꯨꯝ
ꯂꯩꯕꯗꯤ ꯅꯨꯡꯉꯥꯏꯍꯣꯏ ꯑꯗꯨꯝ ꯑꯗꯩ ꯆꯥꯛ ꯍꯟꯖꯥꯡ ꯈꯔ ꯍꯥꯎꯇꯦ ꯃꯣꯏ ꯃꯦꯁ ꯄꯤꯕꯗꯣ
ꯆꯥꯏꯗꯤ ꯍꯣꯁꯇꯦꯜ ꯀ ꯎꯝ ꯆ ꯍꯤꯡꯖꯥꯥꯟ ꯍꯣꯁꯇꯦꯜ ꯔꯣꯝꯗꯨꯗꯤ ꯍꯥꯏꯔꯤꯗꯤ ꯌꯥꯗ꯭ꯔꯕꯅꯤꯗ ꯑꯗꯨꯝ
ꯍꯥꯏꯕꯗꯤ ꯑꯩꯈꯣꯏ ꯌꯨꯝꯗꯒꯨꯝ ꯆꯥꯕꯒꯨꯝꯅꯗꯤ ꯅꯨꯡꯇꯤꯒꯤꯗꯤ ꯄꯤꯖꯗ꯭ꯔꯦꯗꯅ
ꯑꯍꯥꯎꯕ ꯄꯤꯖꯩꯌꯦꯕ ꯑꯗꯨ ꯑꯣꯏꯔꯁꯨ ꯌꯥꯝꯗꯦꯕ ꯆꯥꯕ ꯀꯣꯟꯅꯗꯦꯕ
ꯎꯝ ꯃꯥꯅꯦ ꯑꯁ ꯁꯃꯥꯟꯗꯅ ꯏꯔꯨꯁꯤꯔ ꯈꯜꯂꯝꯃꯤꯅꯦ
ꯀꯩ ꯍꯥꯏꯕ
ꯁꯥꯃꯟꯕꯒꯤ ꯏꯔꯨ ꯁꯦꯔ ꯈꯜꯂꯝꯃꯤꯅꯦꯕ
ꯊꯕꯛ ꯂꯩꯇ꯭ꯔꯗꯤ ꯂꯨꯊꯣꯛ ꯑꯣ ꯑꯗꯨꯝ
ꯎꯝ ꯃꯣꯏ ꯏꯃꯅꯕ ꯈꯣꯏꯁꯨ ꯈꯣꯏ ꯊꯥꯛꯄ ꯆꯠꯁꯦꯅꯗꯤ ꯍꯥꯏꯗꯤ ꯍꯥꯏꯔꯝꯕꯅꯦꯕ ꯑꯩꯉꯣꯟꯗ ꯅꯣꯏꯗꯤ ꯑꯗꯨꯃꯥꯏꯅ ꯆꯠꯂꯝꯒꯅꯤꯀꯣ ꯈꯣꯏ ꯊꯛꯄ ꯈꯣꯠꯄ ꯉꯥ ꯐꯥꯕꯗꯣ
ꯆꯠꯄ ꯐꯪꯗꯦꯗ ꯌꯨꯝꯗ ꯏꯃꯥꯟꯅꯕꯁꯤꯡꯅ ꯁꯤꯡꯁꯨ ꯂꯣꯏ ꯂꯩꯇ꯭ꯔꯦ ꯃꯣꯏꯗꯤ ꯃꯄꯥꯟꯗ ꯀꯩ ꯀꯩꯒꯤꯅꯣ ꯊꯕꯛ ꯀꯤꯟꯅꯩ ꯀꯣꯂꯦꯖꯀꯤ ꯃꯔꯝꯅꯤ ꯁ꯭ꯀꯨꯜꯒꯤꯅꯤ ꯂꯣꯏ ꯀꯥ ꯆꯈ꯭ꯔꯦ
ꯑꯥ
ꯑꯩ ꯁꯝꯃꯔ ꯚꯦꯀꯦꯁꯟ ꯍꯟꯗꯛ ꯁꯨꯇꯤ ꯂꯥꯏꯁꯦ ꯃꯤ ꯀꯅꯥꯝꯇ ꯂꯩꯇ꯭ꯔꯦꯕ
ꯅꯗꯥꯎ ꯌꯥꯗ꯭ꯔꯦꯅꯦ ꯑꯗꯨꯗꯤ
ꯑꯩꯁꯨ ꯀꯣꯏꯕ ꯆꯠꯇꯣꯏꯅꯦ
ꯑꯣ
ꯃꯄꯜ ꯂꯝꯗꯥ
ꯑꯣ ꯀꯣꯏꯊꯣꯛꯑꯣꯗ ꯄꯥꯏꯗꯤ ꯀꯣꯏꯊꯣꯛꯇꯣꯏꯅꯦ
ꯑꯣ
ꯈꯣꯏꯗꯤ ꯀꯣꯏꯊꯣꯛꯄ ꯌꯥꯗꯕꯒꯤ ꯄꯟꯕꯒꯤ ꯌꯥꯗꯕꯩꯅꯤꯅ ꯍꯨꯖꯤꯛ ꯃꯇꯨꯥꯝꯅꯗꯤ ꯌꯥꯗ꯭ꯔꯦꯗꯅ ꯆꯠꯊꯣꯛ ꯆꯠꯁꯤꯟꯁꯨ ꯀꯌꯥꯝ ꯅꯨꯡꯉꯥꯏ ꯅꯠꯇ꯭ꯔꯦ ꯇꯔꯕꯅꯤꯅ ꯑꯁ ꯀꯥꯡ ꯆꯤꯛꯑꯦꯍꯦ ꯃꯇꯥꯡ ꯃꯇꯝ ꯌꯥꯝ ꯆꯥꯗꯦ ꯍꯧꯖꯤꯛꯁꯦ ꯑꯣꯏꯔꯦꯅꯦ ꯉꯁꯤꯒꯤ ꯅꯨꯃꯤꯠꯁꯦ ꯕ꯭ꯔꯣ ꯑꯩꯈꯣꯏꯗꯤ ꯑꯗꯨꯝ ꯅꯨꯡꯉꯥꯏꯅ ꯂꯩꯔꯤ ꯍꯥꯏꯕꯗꯨꯅꯤꯀꯣ
ꯍꯣꯏ ꯅꯨꯉꯥꯏꯅ ꯂꯩꯔꯤ
ꯎꯝ ꯅꯨꯉꯥꯏꯅ ꯂꯩꯕꯗꯨꯅꯤ ꯄꯥꯝꯃꯤꯁꯦ ꯑꯩꯈꯣꯏꯁꯨ ꯅꯪꯗꯤ ꯀꯩ ꯍꯥꯏꯁꯤꯔꯥ ꯍꯧꯖꯤꯛꯇꯤ ꯅꯣꯏ ꯈꯨꯟꯗ꯭ꯔꯣ ꯅꯪ ꯂꯩꯔꯤꯁꯦ
ꯑꯩꯈꯣꯏ ꯈꯨꯟꯗꯅꯤ ꯍꯣꯏ
ꯑꯣ ꯑꯗꯨꯗꯤ ꯃꯤ ꯌꯥꯝ ꯂꯩꯔꯝꯝꯕꯅꯤꯅꯦ ꯍꯥꯏꯕꯗꯤ ꯅꯣꯏꯒꯤ ꯔꯤꯂꯦꯇꯤꯞꯁ ꯀꯩꯀꯥꯗ
ꯂꯩꯌꯦ ꯑꯗꯨꯝ ꯂꯩꯑ ꯃꯣꯏꯗꯤ ꯂꯣꯏꯅ
ꯎꯝ ꯅꯣꯏ ꯃꯐꯝꯗ ꯂꯩꯕ ꯅꯨꯡꯉꯥꯏꯕ꯭ꯔꯥ ꯍꯥꯏꯕꯗꯤ ꯏꯪ ꯑꯗꯨꯝ ꯂꯩꯕ ꯆꯤꯛꯄ꯭ꯔꯣ ꯑꯗꯗꯒꯤ ꯏꯁꯤꯡ ꯀꯩꯀꯥꯗ ꯅꯨꯡꯉꯥꯏꯕ꯭ꯔꯣ ꯃꯔꯥꯡ ꯀꯥꯏꯕ꯭ꯔꯣ
ꯍꯣꯏ ꯃ ꯃꯔꯥꯡ ꯀꯥꯏ ꯑꯗꯨꯝ